ꯎꯝ
ꯍꯧꯖꯤꯛꯐꯥꯎ ꯐꯥꯎꯅꯈꯤꯗꯕꯁꯨ ꯀꯨꯏꯔꯦ ꯇꯧꯔꯤꯁꯦ ꯁꯤ
ꯑ ꯑ ꯅꯨꯡꯉꯥꯏꯔꯤꯅ ꯑꯗꯨꯝ ꯍꯥꯏꯇꯥꯔꯦ ꯅꯪ ꯀꯩꯅꯣ ꯇꯧꯒꯗ꯭ꯔꯣ ꯍꯟꯗꯛ ꯌꯥꯎꯁꯪ ꯌꯥꯎꯕ ꯊꯣꯛꯂꯛꯀꯗ꯭ꯔꯣ ꯇꯥꯗ꯭ꯔꯕꯣ
ꯣꯕꯨꯖ
ꯎꯝ
ꯑꯕꯨ ꯃꯩ ꯊꯥꯕꯗꯤ ꯊꯣꯏꯗꯣꯛ ꯃꯥꯟꯗ꯭ꯔꯦꯕꯀꯣ ꯑ ꯌꯥꯁꯪ ꯃꯩꯊꯥ ꯅꯣꯉꯥꯜꯂꯒ ꯑꯅꯤ ꯑ ꯅꯤꯅꯤ ꯆꯟꯕ ꯅꯨꯃꯤꯠꯁꯦ ꯑꯁꯤꯗ ꯊꯨꯡꯉꯅꯤ ꯌꯨꯝꯗ
ꯑꯦ ꯀꯩꯁꯨ ꯀꯥꯏꯗꯦ ꯑꯗꯨ ꯀꯩꯁꯨ ꯀꯥꯏꯗꯦ ꯑꯗꯨꯗꯤ ꯁꯝ ꯀꯩꯅꯣ ꯅꯨꯃꯤꯠꯁꯦ ꯑꯗꯨꯗꯤ ꯃꯠ ꯇꯥꯎꯒꯤ ꯅꯣꯉꯥꯕꯁꯤꯗ ꯍꯦꯛꯇ ꯄꯨꯟꯖꯤꯜꯂꯖꯤꯔꯣ
ꯌꯥꯏꯌꯦ ꯇꯥꯃꯣ ꯍ ꯇꯥꯃꯣꯍꯣꯏ ꯁꯤꯟꯕꯤꯔꯛꯄ ꯅꯨꯃꯤꯠꯇꯣ ꯑꯩꯗꯤ ꯍꯦꯛꯇ ꯌꯥꯏ
ꯑꯁ ꯌꯥꯎꯁꯪꯖꯦ ꯑꯩꯈꯣꯏ ꯊꯥꯏꯅ ꯑꯉꯥꯡ ꯑꯣꯏꯔꯤꯀꯥꯟꯗꯗꯤ ꯅꯨꯃꯤꯠ ꯇꯔꯨꯛꯅꯤ ꯄꯥꯡꯊꯣꯛ
ꯑꯥ
ꯍꯥꯏꯔꯣ ꯍꯥꯏꯔꯛꯑꯣ ꯀꯩꯗꯧꯔꯕ
ꯑ ꯌꯥꯎꯁꯪꯒꯤ ꯃꯇꯥꯡꯁꯦ ꯌꯧꯗ꯭ꯔꯤꯉꯣ ꯈꯣꯏ ꯍꯣꯏꯗꯤ ꯀꯀꯥ ꯍꯣꯏ ꯏꯗꯣꯝꯆꯥ ꯍꯣꯏ ꯁꯨꯝ ꯑꯅꯥ ꯑꯌꯦꯛ ꯀꯩꯀꯥ ꯌꯥꯎꯕ꯭ꯔꯕꯨ ꯁꯥꯟꯅꯒꯤꯗꯕ ꯍꯪꯖꯕꯅꯤꯗ
ꯊꯣꯏꯗꯣꯛꯄ ꯀꯩꯁꯨ ꯂꯩꯇꯦ ꯌꯥꯝ ꯑꯗꯨꯝ ꯐꯔꯤ ꯍꯥꯏꯇꯥꯔꯦ
ꯑꯣꯁ ꯌꯥꯝ ꯅꯨꯡꯉꯥꯏꯌꯦ ꯑꯅꯥ ꯑꯌꯦꯛ ꯌꯥꯎꯗꯕꯖꯦ ꯑꯗꯣ ꯇꯥꯃꯣ ꯍꯥꯏꯗꯤ ꯌꯥꯎꯁꯪ ꯃ ꯃꯇꯝ ꯌꯧꯔꯛꯄꯖꯦ ꯍꯥꯏꯗꯤ ꯌꯨꯝ ꯅꯤꯡꯖꯡꯕꯖꯦ ꯁꯤ ꯌꯥꯝ ꯍꯦꯜꯂꯦ ꯍꯥꯏꯇꯥꯔꯦꯀꯣ ꯑꯗꯨꯅꯦ ꯑꯩꯁꯨ ꯅꯍꯥꯟꯒꯩꯗꯤ ꯐꯥꯅ ꯀꯨꯏꯔꯦ ꯆꯍꯤ ꯑꯅꯤ ꯑꯍꯨꯝꯃꯨꯛ ꯁꯨꯔꯦ ꯑꯩꯅ ꯌꯥꯎ ꯌꯥꯎꯁꯪꯖꯦ ꯌꯥꯎꯕ ꯐꯪꯉꯛꯇ꯭ꯔꯤꯖꯦ ꯑꯗꯨꯅ ꯍꯟꯇꯛꯇꯤ ꯑꯁ ꯍꯥꯏꯗꯤ ꯑꯍꯥꯟꯕ ꯅꯨꯃꯤꯠꯇꯣ ꯐꯪꯍꯧꯗ꯭ꯔꯥꯒꯖꯨ ꯑꯅꯤ ꯁꯨ ꯁꯨꯕ ꯅꯨꯃꯤꯠꯀꯤ ꯅꯨꯡꯗꯤꯟ ꯅꯨꯡꯗꯥꯡ ꯋꯥꯏꯔꯝꯗꯒ ꯌꯨꯝꯗꯒ ꯌꯧꯕ ꯐꯪꯉꯅꯤ ꯈꯟꯕꯗ ꯑꯁ ꯍꯔꯥꯎꯕꯅ ꯍꯧꯖꯤꯛ ꯀꯥꯟꯁꯦ
ꯍꯣꯏ ꯑꯗꯨꯅꯤꯅꯦ ꯊꯥꯏꯅ ꯑꯩꯈꯣꯏꯅ ꯑꯉꯥꯡ ꯑꯣꯏꯔꯤꯀꯥꯟꯗꯗꯤ ꯌꯥꯎꯁꯪ ꯀꯨꯝꯍꯩꯖꯦ ꯅꯨꯃꯤꯠ ꯇꯔꯨꯛꯅꯤ ꯇꯧꯔꯝꯗ꯭ꯔꯣ ꯅꯨꯃꯤꯠ ꯃꯉꯥꯅꯤꯗ ꯄꯩꯁꯥ ꯕ ꯈꯣꯠꯄ ꯂꯣꯏꯁꯤꯜꯂꯒ ꯅꯨꯃꯤꯠ ꯇꯔꯨꯛꯅꯤ ꯁꯨꯕꯗ ꯍꯜꯂꯪꯀꯥꯅ ꯇꯧꯗ꯭ꯔ ꯆꯥꯛꯀ ꯆꯥꯟꯅꯗꯅ
ꯑꯥ ꯇꯧꯋꯤ ꯇꯥꯝꯃꯣ
ꯑꯁꯤ ꯌꯥꯎꯁꯪ ꯌꯥꯎꯁꯪ ꯊꯥ ꯃꯈꯥꯏ ꯑꯝꯒ ꯋꯥꯠꯂꯤꯀꯥꯟꯗ ꯌꯥꯎꯁꯪꯒꯤ ꯁꯪꯒ ꯁꯥꯗꯅꯀꯣ ꯑꯁ ꯏꯀꯨꯜ ꯁꯨꯝ ꯌꯥꯎꯁꯪ ꯁꯪꯗꯨꯗ ꯆꯪꯗꯅ ꯏꯁ ꯑꯍꯤꯡ ꯂꯦꯛ ꯈꯣꯠꯂꯤꯅꯤ ꯀꯥꯏꯅ ꯇꯧꯕꯗꯣ ꯍꯧꯖꯤꯛ ꯀꯥꯟꯗ ꯅꯪ ꯀꯩꯅꯣꯃꯠꯇꯦꯗ ꯇꯧꯗꯔꯦꯗ ꯌꯥꯎ ꯁꯪꯒꯥꯁꯦ ꯏꯁꯥ ꯁꯥꯅꯗ꯭ꯔꯦ ꯑꯗꯩ ꯇꯧꯅꯗ꯭ꯔꯦ ꯑꯗꯒꯤ ꯄꯩꯁꯥ ꯈꯥꯏꯕꯁꯨ ꯄꯁꯨ ꯏꯎ ꯎꯗ꯭ꯔꯦ
ꯌꯨꯝꯒꯤ ꯏꯃꯥ ꯍꯣꯏꯅꯁꯨ ꯑꯗꯨꯝ ꯑꯩ ꯃꯃꯥꯡ ꯌꯥꯎꯁꯪꯗꯣ ꯌꯥꯎꯕ ꯐꯪꯗ꯭ꯔꯒꯁꯨ ꯑꯗꯨꯝ ꯍꯣꯏ ꯑ ꯎꯝ ꯚꯤꯗꯤꯑꯣ ꯀꯣꯜꯒ ꯇꯧꯗꯅ ꯑꯗꯨꯝ ꯌꯦꯡꯅꯕꯗꯖꯨ ꯍꯥꯏꯗꯤ ꯄꯩꯁꯥ ꯈꯥꯏꯕ ꯃꯤ ꯑꯉꯥꯡꯁꯤꯡꯁꯦ ꯏꯔꯥꯛ ꯂꯥꯛꯇꯦ ꯀꯥꯏꯅ ꯏꯃꯥꯍꯣꯏꯅꯁꯨ ꯁꯨꯝ ꯍꯥꯏꯕꯤꯑꯕ ꯀꯣ ꯑꯗꯣ ꯑꯁ ꯈꯣꯗꯦꯗ ꯑꯗꯒꯤ ꯅꯍꯥꯟꯋꯥꯏ ꯑꯩꯈꯣꯏꯅ ꯇꯥꯃꯣ ꯍꯣꯏ ꯑꯩꯈꯣꯏꯅ ꯌꯥꯎꯁꯪꯒ ꯇꯧꯔꯤꯀꯥꯟꯗꯗꯤ ꯍꯥꯏꯗꯤ ꯁꯪꯒ ꯁꯥꯗꯅ ꯆꯥꯛꯀ ꯊꯥꯡꯅꯗꯅ ꯆꯥꯗꯅ ꯑꯁ ꯀꯌꯥꯗꯤ ꯅꯨꯡꯉꯥꯏꯈ꯭ꯔꯦ
ꯑꯗꯨꯅꯦ ꯑꯗꯨꯅꯦ ꯑꯗꯨ ꯍꯧꯖꯤꯛꯇꯤ ꯑꯃꯠꯇ ꯇꯧꯅꯗ꯭ꯔꯦꯗ ꯍꯧꯖꯤꯛꯇꯤ ꯆꯥꯎꯈꯠꯂꯛꯄꯒꯤ ꯃꯇꯨꯡ ꯏꯟꯅꯗꯤ ꯏꯟꯇꯔꯅꯦꯠꯀꯤ ꯃꯇꯝꯅꯤꯅꯦꯅ ꯏꯟꯇꯔꯅꯦꯠꯇ ꯂꯣꯏꯅ ꯃꯥꯏ ꯑꯣꯟꯁꯤꯟꯅꯈ꯭ꯔꯦ
ꯑꯗꯨꯅꯦ ꯇꯥꯃꯣ ꯑꯁ ꯍꯧꯖꯤꯛ ꯀꯥꯟꯒꯤ ꯑꯉꯥꯡꯁꯤꯡꯁꯦ ꯊꯥꯏꯅꯒꯤ ꯑꯩꯈꯣꯏꯅ ꯅꯨꯡꯉꯥꯏꯔꯛꯄꯗꯨꯒ ꯃꯣꯏꯅ ꯍꯧꯖꯤꯛ ꯅꯨꯡꯉꯥꯏ ꯍꯥꯏꯔꯤꯁꯤꯒ ꯌꯥꯝꯅ ꯆꯥꯎꯅ ꯈꯦꯠꯅꯩꯗ
ꯑ ꯌꯥꯎꯁꯪꯒꯤ ꯅ ꯁꯣꯔꯣꯛꯇꯒ ꯊꯣꯛꯇꯅ ꯐꯤ ꯃꯨꯟꯕ ꯀꯥꯏꯅ ꯂꯩꯁꯥꯕꯤ ꯃꯆꯥ ꯀꯩꯅ ꯄꯥꯈꯪ ꯃꯆꯥꯗꯒ ꯄꯩꯁꯥ ꯃꯨꯟꯕ ꯈꯣꯠꯄ ꯑꯗꯨꯒꯨꯝꯕ ꯇꯧꯕꯗꯣ ꯑꯗꯨꯁꯨ ꯄꯥꯝꯅ ꯎꯒꯤꯗ꯭ꯔꯦ ꯑꯗꯨꯒ ꯊꯥꯕꯜ ꯆꯣꯡꯕꯗꯣ ꯊꯥꯕꯜ ꯆꯣꯡꯕꯁꯤꯁꯨ ꯑꯍꯣꯡꯕ ꯌꯥꯝ ꯂꯩꯔꯦ ꯍꯧꯖꯤꯛ ꯀꯥꯟꯗꯤ ꯊꯥꯏꯅꯗꯤ ꯃꯣꯏ ꯁꯕ ꯍꯥꯞꯂꯦꯟ ꯑꯅꯤꯒ ꯊꯥꯡꯒ꯭ꯔꯗꯤ ꯑꯁ ꯊꯥꯕꯜ ꯅꯨꯡꯉꯥꯏꯔꯦ ꯀꯥꯏꯅ ꯍꯥꯏꯅꯦꯕ ꯅꯠꯇ꯭ꯔꯥ ꯑꯁ ꯑꯁ ꯀꯥꯔꯄꯦꯖ ꯀꯥꯔꯄꯦꯠ ꯊꯥꯕ ꯕꯂꯞ ꯊꯥꯟꯕ ꯑꯁ ꯄꯩꯁꯥ ꯈꯣꯔꯁ ꯌꯥꯝ ꯆꯥꯎꯔꯦꯍꯦ ꯊꯥꯕꯜ ꯑꯃ ꯁꯤꯟꯕꯗ ꯂꯨꯄꯥ ꯂꯥꯛ ꯑꯃ ꯃ ꯈꯥꯏꯗꯒꯤ ꯇꯥꯗꯦ ꯀꯥꯏꯅ ꯍꯥꯏꯅꯩ
ꯑꯗꯨꯅꯤ ꯇꯥꯃꯣ ꯑꯩꯁꯨ ꯍꯥꯏꯗꯤ ꯐꯣꯟꯗꯁꯨ ꯑꯗꯨꯃꯥꯏꯅ ꯑꯗꯨꯝ ꯈꯔꯗꯤ ꯊꯦꯡꯅꯖꯩꯑꯦꯕꯀꯣ
ꯆꯥꯎꯈꯠꯂꯛꯄꯗ ꯀꯨꯝꯍꯩꯁꯦ ꯄꯩꯁꯥꯁꯦ ꯑꯗꯨꯝ ꯆꯥꯎꯈꯠꯂꯛꯑꯦ ꯍꯥꯏꯗꯨꯅꯦ ꯇꯧꯔꯤꯁꯦ
ꯑꯗꯨꯗꯤ ꯇꯥꯃꯣ ꯑꯁ ꯑꯗꯒꯤ ꯑꯩꯈꯣꯏꯅ ꯅꯍꯥꯟꯋꯥꯏ ꯑꯉꯥꯡ ꯑꯣꯏꯔꯤꯉꯩꯗꯗꯤ ꯍꯥꯏꯗꯤ ꯍꯥꯏꯗꯤ ꯑꯗꯨꯝ ꯏꯆꯝ ꯆꯝꯅ ꯍꯥꯏꯗꯤ ꯌꯥꯎꯁꯪ ꯑꯃ ꯌꯧꯔꯛꯇꯣꯔꯦ ꯍꯥꯏꯔꯗꯤ ꯍꯣꯏ ꯑꯉꯥꯡ ꯅꯨꯄꯥ ꯃꯆꯥꯁꯤꯡꯁꯤꯅꯒ ꯑꯩꯈꯣꯏ ꯅꯣꯡꯃꯩꯒꯨꯝꯕ ꯑꯗꯒꯤ ꯄꯦꯠꯆꯀꯥꯔꯤꯒꯨꯝꯕꯒ ꯑꯗꯒꯤ ꯑꯥ ꯃꯆꯨ ꯃꯆꯨꯒꯤ ꯀꯩꯅꯣꯒ ꯑꯕꯦꯔꯒ ꯂꯩꯅꯗꯅ ꯌꯥꯝ ꯍꯔꯥꯎꯅꯩ ꯍꯥꯏ ꯇꯔꯦꯠ ꯪ ꯌꯧꯔꯛꯀꯅꯤꯅ ꯈꯟꯕꯗ ꯑꯗꯣ ꯍꯧꯖꯤꯛꯀꯤ ꯃꯇ ꯃꯇꯝꯒꯤ ꯑꯉꯥꯡꯁꯤꯡꯁꯤꯗꯤ ꯍꯥꯏꯗꯤ ꯑꯗꯨꯝꯕꯁꯦ ꯄꯥꯛꯅ ꯎꯗ꯭ꯔꯦ ꯍꯥꯏꯗꯤ
ꯎꯝ
ꯐꯣꯟꯗ ꯑꯣꯟꯂꯥꯏꯟꯗ ꯑꯗꯨꯝ ꯌꯦꯡꯗꯅ ꯈꯣ ꯑꯗꯨꯅ ꯑꯗꯨꯒꯨꯝꯕꯗꯨꯅ ꯍꯦꯟꯅ ꯅꯝꯅ ꯂꯣꯏꯅ ꯂꯩꯅꯈ꯭ꯔꯦ ꯇꯧꯔꯤꯁꯦ
ꯍꯣꯏ ꯍꯣꯏ ꯑꯗꯨꯅꯤꯅꯦ ꯑꯍꯣꯡꯕ ꯍꯥꯏꯁꯦ ꯑꯍꯣꯡꯕꯗ ꯀꯨꯝꯍꯩꯁꯨ ꯑꯗꯨꯝ ꯌꯥꯎꯅꯩ ꯍꯣꯡꯉꯦꯕ
ꯎꯝ ꯑꯗꯨꯅꯤ ꯇꯥꯃꯣꯗꯣ ꯑꯩꯈꯣꯏꯁꯨ ꯇꯥꯃꯣ ꯍꯥꯏꯗꯤ ꯑꯩꯅ ꯏꯅꯦ ꯆꯟꯕꯗ ꯂꯥꯛꯇꯣꯏꯅꯤꯅ ꯍꯥꯏꯗꯤ ꯌꯥꯎꯁꯪꯒꯤꯗꯤ ꯍꯥꯏꯗꯤ ꯀꯣꯏꯕ ꯆꯠꯄ ꯌꯥꯝ ꯅꯨꯡꯉꯥꯏꯕ ꯃꯣꯏꯁꯦ ꯑꯩꯈꯣꯏꯒꯤ ꯍꯨꯝꯅꯤ ꯆꯟꯕꯒꯨꯝꯕ ꯃꯔꯤꯅꯤ ꯆꯟꯕꯒꯨꯝꯕꯁꯤꯅꯤꯗꯅ ꯑꯗꯣ ꯑꯩꯅ ꯊꯣꯛꯂꯛꯄꯗꯨꯒꯤ ꯍꯦꯛ ꯅꯣꯡꯉꯥꯟꯕ ꯍꯨꯝꯅꯤ ꯆꯟꯕꯗꯨꯔ ꯑꯗꯩ ꯃꯔꯤꯅꯤ ꯆꯟꯕꯗꯨꯔꯥ ꯑꯃ ꯇꯥꯃꯣ ꯍꯣꯏ ꯑꯩꯈꯣꯏ ꯇꯧꯔꯒ ꯄꯨꯟꯅ ꯌꯥꯎꯁꯪ ꯌꯦꯡꯕ ꯑꯣꯏꯅ ꯀꯣꯏꯕ ꯆꯠꯂꯨꯁꯦ
ꯍꯣ ꯍꯣꯏ ꯌꯥꯏꯌꯦ ꯌꯥꯏꯌꯦ
ꯑꯗꯨꯒ ꯑꯗꯨꯝ ꯍꯥꯏ ꯗꯤ ꯑꯥ ꯑꯈꯣꯏꯒꯤ ꯌꯥꯎꯁꯪꯒ ꯂꯣꯏꯔꯒ ꯆꯥꯛ ꯆꯥꯅꯕ ꯅꯨꯃꯤꯠꯁꯦ ꯃꯉꯥꯅꯤ ꯆꯟꯕꯒꯤꯖꯦ ꯁꯤꯗꯒ ꯍꯥꯏꯗꯤ ꯑꯩ ꯊꯣꯛꯂꯛꯄꯒꯤꯖꯨ ꯑꯣꯏꯅ ꯄꯨꯟꯅ ꯏꯆꯤꯜ ꯏꯅꯥꯎ ꯑꯗꯒꯤ ꯏꯃꯥꯟꯅꯕ ꯑꯃꯅꯤꯒ ꯇꯧꯔꯒ ꯄꯨꯟꯅ ꯍꯣꯏ ꯑꯥ ꯌꯥꯎꯁꯪꯒꯤꯖꯨ ꯑꯣꯏꯅ ꯍꯥꯏ ꯇꯥꯔꯦ ꯀꯣ
ꯑꯥ ꯑꯥ ꯍꯣꯏ ꯌꯥꯌꯦ ꯅꯪ ꯆꯩꯔꯥꯎꯕ ꯐꯥꯎ ꯂꯩꯕ ꯌꯥ ꯂꯩ ꯌꯥꯗꯣꯏꯔꯣ
ꯑ ꯗꯥꯃꯣ ꯑꯩꯖꯦ ꯍꯟꯗꯛꯇꯤ ꯌꯥꯒꯗꯕ ꯃꯥꯜꯂꯦ ꯍꯥꯏꯗꯤ ꯌꯥꯎꯁꯪ ꯂꯣꯏꯔꯒ ꯑꯗꯨꯝ ꯏꯀꯨꯏ ꯀꯨꯏꯗꯅ ꯑꯗꯨꯝ ꯆꯩꯔꯥꯎꯕꯁꯦ ꯑꯣꯏꯔꯦꯗꯅ ꯍꯟꯗꯛ ꯗꯤ ꯑꯗꯨꯅ ꯍꯟꯗꯛꯇꯤ ꯑꯗꯨꯝ ꯆꯩꯔꯥꯎꯕꯒ ꯂꯣꯏꯔꯒ ꯒ꯭ꯤꯌꯥꯟ ꯇꯥꯅ ꯑꯪꯒꯗꯕ ꯃꯥꯜꯂꯦ
ꯑꯣ ꯐꯔꯦ ꯐꯔꯦ ꯆꯩꯔꯥꯎꯕꯗꯣ ꯑꯃꯒ ꯌꯥꯎꯖꯔꯗꯤ ꯅꯪ
ꯎꯝ
ꯆꯩꯔꯥꯎꯕꯖꯦ ꯑꯁ ꯑꯗꯣ ꯌꯥꯎꯁꯪꯖꯦ ꯊꯥꯏꯅ ꯋꯥꯏ ꯑꯈꯣꯏ ꯃꯥꯍꯣꯏꯀꯥꯟ ꯃꯇꯝꯗꯗꯤ ꯌꯥꯎꯁꯪ ꯊꯥꯕꯟ ꯆꯣꯡꯕꯖꯦ ꯅꯨꯄꯥꯒꯤꯅ ꯐꯩꯖꯣꯝꯒ ꯐꯨꯔꯤꯠ ꯄꯨꯡꯌꯥꯠ ꯍꯥꯏꯕ꯭ꯔꯥ ꯀꯩꯅꯣ ꯑꯗꯨ ꯂꯤꯠꯂꯒ ꯅꯨꯄꯤꯅ ꯑꯥ ꯁꯥꯔꯤ ꯁꯥꯔꯤ ꯅꯠꯇꯦ ꯀꯩꯅꯣꯝ ꯁꯦꯠꯂꯦ ꯄꯤꯒꯤꯅ
ꯑꯥ ꯑꯈꯣꯏ ꯊꯥꯏꯅꯉꯩꯒꯤ ꯑꯣꯏꯕ ꯐꯤꯖꯣꯟꯗ ꯍꯥꯏꯇꯥꯔꯦ
ꯍꯧꯖꯤꯛꯀꯥꯟꯗꯤ ꯑꯁ ꯗ꯭ꯔꯦꯁꯁꯦ ꯖꯥꯠ ꯖꯥꯠꯅꯤ ꯁꯦꯠꯅꯔꯤꯖꯦ
ꯑꯗꯨꯅꯦ ꯇꯥꯝꯃꯣ ꯑꯗꯒꯤ ꯅꯤꯁꯥꯞ ꯄꯁꯥ ꯆꯥꯁꯤꯜꯂꯒ ꯀꯥꯔꯟ ꯇꯨꯔꯟ ꯇꯥꯅꯩꯌꯦꯅ ꯃꯔꯣꯜ ꯑꯃ
ꯍꯣꯏ ꯑꯗꯣ ꯀꯩꯅ ꯇꯧꯕ ꯆꯩꯔꯥꯎꯕꯗꯤ ꯅꯪ ꯌꯨꯝꯗ ꯌꯥꯎꯗꯣꯏ ꯅꯠꯇ꯭ꯔꯣ
ꯑ ꯌꯥꯎꯗꯣꯏ ꯅꯠ ꯇꯃꯣ
ꯑꯗꯨꯗꯤ ꯆꯩꯔꯥꯎꯕ ꯃꯊꯦꯟ ꯐꯨꯗꯕ ꯇꯥꯔꯦꯅꯦ ꯍꯟꯗꯛꯇꯤ
ꯍꯣꯏ ꯑꯗꯣ ꯇꯃꯣ ꯍꯥꯏ ꯑ ꯇꯥꯃꯣ ꯍꯣꯏꯒꯤꯗꯤ ꯃꯣ ꯍꯥꯏꯗꯤ ꯉꯥ ꯇꯧꯕ ꯌꯥꯕꯅꯤꯅ ꯍꯥꯏ ꯗꯤ ꯁꯝꯃꯦ ꯍꯥꯏꯇꯥꯔꯦ ꯑꯗꯨꯗꯨꯒ ꯑꯈꯣꯏꯒꯤꯗꯤ ꯑꯈꯣꯏꯒꯤ ꯁꯥ ꯑꯩꯩꯒꯤ ꯑꯣꯏꯅ ꯑꯩꯈꯣꯏ ꯆꯩꯔꯥꯎꯕꯗ ꯉꯥ ꯇꯧꯕꯁꯦ ꯅꯤꯅ ꯑꯩꯈꯣꯏꯒꯤ ꯃꯦꯔꯥꯃꯦꯁ ꯍꯥꯏꯗꯤ ꯎꯇꯤꯒꯨꯝꯕ ꯑꯗꯒꯤ ꯄꯥꯐꯣꯔ ꯑꯗꯒꯤ ꯁꯤꯡꯖꯨ ꯑꯗꯒꯤ ꯏꯔꯣꯝꯕ ꯑꯗꯒꯤ ꯁꯤꯡꯖꯨꯒ ꯏꯔꯣꯝꯕꯒꯁꯦ ꯨ ꯌꯨ ꯑꯃꯨꯛ ꯉꯥꯔꯤ ꯀꯩꯀꯥꯁꯨ ꯌꯥꯎꯕ ꯌꯥꯗꯕꯅꯤꯅ ꯑꯃꯨꯛ ꯊꯥꯎ ꯇꯥꯎꯔꯒ ꯇꯥꯕꯁꯨ ꯍꯥꯏꯗꯤ
ꯑꯦ ꯑꯗꯨꯁꯨ ꯍꯥꯎꯕꯅꯦꯍꯦ
ꯎꯝ ꯍꯥꯎꯕꯨꯗꯤ ꯍꯥꯎꯋꯦ ꯑꯗ ꯇꯥꯃꯣ ꯍꯥꯏꯗꯤ ꯊꯥꯎ ꯌꯥꯝ ꯆꯥꯥꯁꯤꯟꯕꯗꯣ ꯏꯁꯥꯁꯦ ꯑ ꯅꯨꯃꯤꯗꯥꯡ ꯋꯥꯏꯔꯝꯐꯥꯎ ꯑꯗꯨꯝ ꯄꯤꯛ ꯊꯪꯒꯠꯂ ꯂꯩ ꯍꯥꯏꯇꯥꯔꯦ
ꯑꯥ
ꯑꯗꯣ ꯇꯥꯃꯣ ꯍꯣꯏꯒ ꯇꯧꯔꯒ ꯍꯥꯏꯗꯤ ꯅꯨꯡꯊꯤꯟꯗꯨꯗ ꯑꯅꯛꯄ ꯆꯤꯡ ꯑꯃꯗ ꯍꯦꯛꯇ ꯀꯥꯊꯣꯛꯎꯔꯁꯨ ꯌꯥꯏꯅꯦ ꯆꯥꯕ
ꯌꯥꯏꯑꯌꯦ ꯌꯥꯏꯌꯦ ꯑꯗꯣ ꯃꯤꯅ ꯉꯥꯏꯅꯔꯦ ꯆꯩꯔꯥꯎꯕꯁꯦ ꯑꯁ ꯃꯣꯏ ꯎꯇꯤ ꯊꯣꯡꯕ ꯑꯗꯨꯝꯕꯗꯣ ꯍꯥꯏꯗꯤ ꯑꯁ ꯊꯑꯣꯏ ꯆꯥꯟꯅꯒꯦꯅ ꯉꯥꯏꯅꯅꯦꯕ ꯅꯠꯇ꯭ꯔ ꯉꯥ ꯊꯣꯡꯕꯗꯨꯗꯤ ꯍꯥꯏꯕ ꯋꯥꯅꯤ ꯑꯗꯨꯝ ꯇꯣꯏꯅ ꯇꯣꯏꯅ ꯆꯥꯏꯕ ꯎꯇꯤꯁꯤꯗꯤ ꯇꯣꯏꯅ ꯇꯣꯏꯅ ꯆꯥꯕ ꯌꯥꯕ ꯅꯠꯇꯦꯕ ꯅꯠꯇ꯭ꯔꯥ ꯑꯗꯨꯗꯒꯤ ꯏꯣꯝꯕ ꯀꯥꯗꯣ ꯑꯁ ꯑꯗꯨ ꯏꯔꯣꯝꯕꯗꯣ ꯆꯩꯔꯥꯎꯕ ꯅꯨꯃꯤꯠ ꯀꯦꯔꯝꯕꯗꯣ ꯃꯍꯥꯎ ꯑꯃ ꯊꯣꯛꯇ꯭ꯔꯣ ꯇꯣꯉꯥꯟꯅ
ꯑꯩꯈꯣꯏꯅ ꯑꯃꯨꯛ ꯍꯥꯏꯗꯤ ꯑꯩꯈꯣꯏꯒꯤ ꯂꯥꯏꯗ ꯀꯠꯄꯒꯤ ꯃꯌꯥꯟ ꯃꯌꯥꯟ ꯇꯧꯔꯒ ꯂꯣꯟꯕꯅꯤꯅꯀꯣ ꯑꯗꯨꯝ ꯍꯥꯎꯗꯤ ꯑꯗꯨꯝ ꯍꯥꯎꯕꯅꯤꯗ
ꯑꯗꯨꯅꯦ
ꯑꯗꯨꯅꯦ ꯇꯥꯃꯣ ꯍꯥꯏꯗꯤ ꯑꯩꯈꯣꯏꯒ ꯇꯥꯃꯣ ꯍꯣꯏꯒꯁꯨ ꯂꯩꯀꯥꯏ ꯄꯨꯜꯂꯤꯕꯅꯤ ꯍꯥꯏꯕꯗꯤ ꯌꯨꯝꯁꯨ ꯀꯥ ꯍꯦꯟꯅ ꯂꯥꯞꯅꯕꯁꯨ ꯅꯠꯇꯕꯅꯤꯅ
ꯃꯥꯅꯦ ꯃꯥꯅꯦ
ꯑꯩꯈꯣꯏ ꯏꯟꯁꯥꯡꯒꯁꯨ ꯑꯗꯨꯝ ꯊꯤꯟꯅꯁꯤꯗ ꯑꯩꯈꯣꯏ ꯑꯉꯥꯡ ꯑꯣꯏ ꯔꯤꯉꯩꯗꯗꯤ ꯑꯗꯨꯝ ꯑꯥ ꯆꯠ ꯆꯠꯇꯅ ꯊꯤꯟꯅꯔꯝꯃꯦ ꯑꯗꯣ
ꯑꯁ ꯑꯩꯈꯣꯏꯗꯤ ꯊꯣꯡꯒꯥꯟꯗ ꯊꯥꯗꯣꯛꯄꯗꯨꯕꯨꯛꯇ ꯆꯦꯟ ꯆꯦꯟ ꯆꯥꯔꯤꯅꯤ ꯗ ꯗꯈꯤꯅꯥ ꯒꯥꯗꯣ ꯈꯣꯞꯃꯤꯅꯤꯅꯦ
ꯑꯗꯨꯅꯦ ꯇꯥꯃꯣ
ꯊꯣꯡꯒꯥꯟꯗ ꯊꯥꯗꯣꯛꯑꯝꯕ ꯆꯥꯛꯇꯣꯥ ꯂꯥꯏꯒꯤ ꯊꯥꯕꯨ ꯊꯥꯗ꯭ꯔꯤꯉꯩꯗ ꯑꯩꯈꯣꯏꯗ ꯆꯣꯡꯁꯤꯜꯂ ꯆꯥꯔꯤꯕꯅꯤ ꯍꯦꯛꯇ ꯃꯨꯟꯅꯗꯅ
ꯄꯥꯐꯣꯔꯇꯅꯤ ꯍꯥꯟꯅ ꯂꯥꯝꯃꯤꯁꯦ ꯑꯉꯥꯡ ꯑꯣꯏꯔꯤꯉꯩ ꯃꯇꯝꯗ
ꯑꯁ ꯎꯇꯤꯒ ꯄꯥꯐꯣꯔꯒ ꯍꯥꯏꯅꯔꯤꯅꯤ ꯅꯠꯇ꯭ꯔꯣ
ꯇꯥꯃꯣ ꯑꯉꯥꯡ ꯑꯣꯏꯔꯤꯉꯩ ꯃꯇꯝꯒꯁꯦ ꯌꯥꯝ ꯅꯤꯡꯁꯤꯡꯉꯦ ꯍꯟꯗꯛꯇꯤ
ꯆꯤꯡꯒ ꯌꯥꯝ ꯀꯥꯅꯕꯗꯣ ꯍꯧꯖꯤꯛꯀꯥꯟꯗꯤ ꯀꯥꯟꯅꯗ꯭ꯔꯕ ꯈꯪꯗꯦꯅꯦ ꯑꯁ ꯑꯩꯈꯣꯏꯗꯤ ꯂꯨꯄꯥ ꯃꯉꯥ ꯄꯥꯏꯔ ꯄꯥꯏꯔꯒ ꯆꯤꯡ ꯀꯥꯕ ꯆꯠꯂꯤꯅꯤꯅꯦ
ꯃꯥꯅꯦ
ꯂꯨꯄꯥ ꯇꯔꯥꯒ ꯄꯥꯏꯖꯒ꯭ꯔꯗꯤ ꯆꯥꯎꯔꯝꯅꯦ ꯌꯦꯡꯉꯨ
ꯎꯝ ꯍꯧꯖꯤꯛꯀꯥꯟꯗꯤ ꯑꯉꯥꯡꯁꯤꯡꯁꯦ ꯆꯤꯡ ꯀꯥꯕꯒꯁꯦ ꯀꯌꯥ ꯀꯥꯅꯅꯤꯡꯗꯕꯒꯤ ꯃꯑꯣꯡ ꯑꯃ ꯏꯇꯧ ꯇꯧꯏꯅꯕꯗꯧꯅ ꯇꯧꯏꯗ ꯇꯥꯃꯣ
ꯎꯝ ꯇꯧꯏ ꯇꯧꯏ
ꯑꯩꯈꯣꯏꯅ ꯑꯉꯥꯡꯔꯤꯑꯣꯏꯔꯤꯀꯥꯟꯗꯗꯤ ꯍꯥꯏꯗꯤ ꯆꯩꯔꯥꯎꯕꯁꯤꯗꯤ ꯆꯥꯛ ꯍꯦꯛ ꯇꯣꯔꯛꯄꯒ ꯍꯥꯏꯗꯤ ꯑꯩꯈꯣꯏ ꯌꯨꯝꯗꯕꯧ ꯉꯥꯛꯇꯪ ꯂꯩꯅꯤꯡꯗꯦ ꯍꯥꯏꯇꯥꯔꯦ ꯅꯦ ꯍꯥꯏꯗꯤ ꯆꯤꯡ ꯀꯥꯕ ꯆꯠꯅꯤꯡꯕꯒꯤ ꯂꯣꯏꯁꯤꯟꯅꯤꯡꯕꯒꯤꯀꯣ
ꯃꯥꯅꯦ ꯃꯥꯅꯦ ꯅꯪꯍꯧꯔꯔꯣꯏꯅ ꯑꯩꯈꯣꯏ ꯃꯥꯍꯣꯏꯅ ꯄꯨꯕꯤꯔꯔꯣꯏ ꯀꯥꯏꯅ
ꯑꯗꯨꯅꯦ ꯁꯠ ꯁꯠꯀ ꯂꯣꯏꯁꯟꯗꯅ ꯑꯁ
ꯑꯍꯝ ꯇꯥꯃꯣꯗꯣ ꯑꯩꯈꯣꯏꯒꯤ ꯃꯃꯥꯡꯒꯤ ꯑꯩꯈꯣꯏꯒꯤ ꯑꯅꯛꯄ ꯃꯃꯥꯡꯒꯤ ꯆꯤꯡꯗꯣ ꯑꯗꯨꯗꯣ ꯑꯗꯨꯝ ꯑꯩꯗꯤ ꯍꯥꯏꯗꯤ ꯆꯍꯤ ꯑꯅꯤꯒꯨꯝꯁꯨ ꯌꯥꯎꯁꯜꯂꯛꯇ꯭ꯔꯕꯅꯤꯅ ꯑꯝ ꯀꯩꯝ ꯇꯧꯗ꯭ꯔꯦ ꯑꯗꯣ ꯑꯗꯨꯝ ꯍꯧꯖꯤꯛꯁꯨ ꯑꯗꯨꯝ ꯀꯥꯟꯅꯔꯤꯕ ꯅꯠꯇ꯭ꯔꯣ ꯑꯗꯒꯤ ꯍꯥꯏꯗꯤ ꯀꯔꯤ ꯀꯔꯤ ꯑ ꯑꯗꯒꯤ ꯍꯥꯏꯗꯤ
ꯁꯦꯝꯒ꯭ꯔꯦꯗ
ꯍꯪꯖꯒꯦ ꯇꯧꯖꯔꯤꯁꯦ ꯍꯥꯏ ꯗꯤ ꯅꯍꯥꯟꯋꯥꯏ ꯑꯩꯈꯣꯏꯅ ꯑꯉꯥꯡ ꯑꯣ ꯀꯥꯟꯅꯗꯦ ꯍꯥꯏꯗꯤ ꯌꯥꯝ ꯐꯖꯅ ꯂꯝꯕꯤꯒꯁꯦ ꯀꯩꯁꯨ ꯁꯦꯝꯄꯣꯠꯇꯦ ꯍꯥꯏꯕ ꯑꯩꯈꯣꯏꯅ ꯑꯉꯥꯡ ꯑꯣꯏꯕꯒꯤ ꯑꯗꯨꯝ ꯏꯔꯥꯡ ꯂꯥꯡꯉꯒ ꯍꯥꯏꯗꯤ ꯑꯗꯨꯝ ꯀꯥꯕ ꯋꯥꯅꯤ ꯍ ꯇꯤ ꯐꯖꯅ ꯑꯗꯨꯝ ꯁꯦꯝꯖꯤꯜꯂꯕ
ꯑꯦ ꯁꯦꯝꯒ꯭ꯔꯦ ꯁꯦꯝꯒ꯭ꯔꯦ ꯍꯧꯖꯤꯛꯇꯤ ꯐꯖꯅ ꯁꯦꯝꯕꯒ꯭ꯔꯦ ꯀꯦ ꯍꯥꯢꯅꯣ ꯐꯖꯅ ꯍꯥꯢꯔꯛꯇꯔꯗꯤ ꯒ꯭ꯌꯥꯟ ꯇꯦ
ꯑꯁ ꯑꯗꯨꯗꯤ ꯍꯥꯏ ꯗꯤ ꯑꯥ ꯑꯉꯥꯡ ꯃꯆꯥ ꯃꯆꯥ ꯑꯣꯏꯔꯣ ꯑꯗꯒꯤ ꯑꯍꯜ ꯂꯃꯟ ꯆꯤꯡꯒꯨꯝꯕ ꯑꯗꯨꯒꯨꯝꯕꯗꯤ ꯀ ꯖꯅꯤꯡꯕ ꯑꯗꯨꯒꯒ ꯄꯥꯡꯒꯅꯤꯁ ꯍꯣꯟꯖꯔꯛꯄꯁꯤꯡꯒꯤꯖꯨ ꯑꯗꯨꯝ ꯑꯗꯨꯅ ꯑꯗꯨꯝ ꯈꯨꯗꯣꯡ ꯆꯥꯕ ꯑꯃꯗꯤ ꯑꯣꯏ ꯍꯣꯢꯅꯤꯅꯦ ꯇꯥꯃꯣ
ꯎꯝ ꯍꯣꯏ ꯃꯥꯅꯦ ꯃꯥꯅꯦ ꯑꯣꯏꯗꯣꯏꯅꯦ
ꯑꯍ ꯇꯥꯝꯃꯣ ꯑꯗꯣ ꯑꯈꯣꯏꯒꯤ ꯃꯃꯥꯡꯒꯤ ꯆꯤꯡꯗꯨꯕꯨ ꯍꯥꯏꯗꯤ ꯎ ꯋꯥꯒꯖꯤꯕꯨ ꯀꯌꯥꯝ ꯀꯃꯥꯏꯅ ꯇꯧꯔꯤꯒꯦ
ꯑꯗꯨꯝ ꯑꯗꯨꯝ ꯐꯖꯅ ꯐꯖꯅ ꯂꯩꯌꯦ ꯍꯥꯟꯅꯗꯒꯤ ꯍꯦꯟꯅ ꯍꯧꯖꯤꯛꯅ ꯍꯦꯟꯅ ꯀꯩꯅ ꯇꯧꯈꯠꯂꯦ ꯍꯥꯏꯗꯤ ꯋꯜ ꯋꯜ ꯏꯟꯚꯥꯏꯔꯃꯦꯟ ꯏꯟꯚꯥꯏꯔꯣꯟꯃꯦꯟ ꯗꯦ ꯈꯨꯗꯤꯡꯒꯤ ꯑꯗꯨꯝ ꯊꯥꯕꯅꯦꯕꯀꯣ
ꯑꯣ ꯌꯥꯝ ꯐꯩꯅꯦ ꯑꯗꯨꯗꯤ
ꯑꯗꯨꯗꯨꯅ ꯑꯗꯨꯝ ꯑꯗꯨ ꯍꯧꯒꯠꯂꯛ ꯄꯣꯗꯨꯅ ꯆꯥꯎꯈꯠꯂꯛꯄꯗꯨꯅ ꯑꯗꯨꯝ ꯍꯧꯖꯤꯛꯇꯤ ꯑꯗꯨꯝ ꯁꯣꯡꯕꯅꯦ ꯍꯥꯏꯗꯤ ꯎ ꯄꯥꯝꯕꯤꯅ ꯑꯗꯨꯝ ꯃꯌꯥꯝ ꯍꯧꯋꯦꯕ
ꯑꯁ ꯑꯗꯨꯗꯤ ꯇꯥꯃꯣ ꯑꯩꯅ ꯍꯟꯗꯛ ꯃꯅꯤꯄꯨꯔꯗ ꯊꯣꯛꯂꯛꯀꯗꯣꯏꯖꯤ ꯇꯤ ꯅꯨꯡꯉꯥꯏꯕ ꯀꯌꯥꯅ ꯑꯁ ꯊꯜꯂꯒꯅꯤꯅꯦ ꯑꯩꯅ ꯑꯃꯨꯛ ꯆꯪꯕꯒ ꯑꯃꯨꯛ ꯇꯟꯒꯤꯗꯅꯀꯣ ꯇꯥꯃꯣ ꯑꯩꯕꯣ
ꯍꯣꯢ